ꯑꯣ
ꯑꯧ ꯀꯩ ꯏꯟꯖꯥꯡ ꯆꯥꯔꯛꯀꯦ ꯉꯁꯤꯗꯤ
ꯏꯟꯖꯥꯡꯖꯦ ꯉꯁꯤꯗꯤ ꯑꯩꯈꯣꯏ ꯀꯥꯡꯁꯣꯏ ꯑꯣꯏꯅ ꯆꯥꯔꯦ
ꯑꯣ ꯑꯗꯨ ꯁꯨꯝ ꯋꯥꯔꯤꯁꯨ ꯋꯥꯔꯤꯅꯤ ꯅꯪ ꯑꯁꯨꯝ ꯍꯥꯏꯗꯤ ꯈꯪꯅꯤꯡꯗꯨꯅ ꯍꯪꯕꯅꯤꯀꯣ ꯅꯪ ꯅꯍꯥꯟꯋꯥꯏ ꯀꯣꯂꯦꯖꯀꯨꯝꯕ ꯇꯝꯕ ꯃꯇꯝꯗꯀꯣ ꯌꯥꯝꯅ ꯅꯨꯡꯉꯥꯏꯒꯤꯕ ꯃꯤꯀꯨꯞ ꯑꯗꯒꯤ ꯌꯥꯝꯅ ꯅꯨꯡꯉꯥꯏꯒꯤꯗꯕ ꯃꯤꯀꯨꯞꯀꯨꯝꯕ ꯌꯥꯎꯒꯤꯕ꯭ꯔꯣ ꯑꯗꯨꯝ꯫ ꯈꯔ ꯁꯨꯝ ꯈꯪꯅꯤꯡꯕꯒꯤ ꯍꯪꯕꯅꯦꯕꯀꯣ ꯃꯤ ꯃꯤ ꯇꯣꯉꯥꯟ ꯇꯣꯉꯥꯟ ꯂꯩꯗꯅꯀꯣ ꯑꯗꯨ ꯈꯔ ꯍꯥꯏꯔꯛꯎꯅꯦ
ꯌꯥꯝ ꯅꯨꯡꯉꯥꯏꯈꯤꯕ ꯃꯤꯀꯨꯞ ꯍꯥꯏꯔꯒꯗꯤꯀꯣ ꯑꯩꯈꯣꯏ ꯀꯣꯂꯦꯖꯇ ꯑꯩꯈꯣꯏ ꯑꯩꯈꯣꯏ ꯏꯃꯥꯟꯅꯕ ꯏꯃꯥꯟꯅꯕꯤ ꯃꯌꯥꯝ ꯄꯨꯟꯕꯁꯦ ꯑꯩ ꯒ꯭ꯔꯨꯞ ꯒ꯭ꯔꯨꯞ ꯑꯣꯏꯅ ꯈꯥꯏꯗꯣꯛꯑꯒ ꯑꯗꯨꯝ ꯄꯨꯜꯂꯦꯕ ꯑꯩꯈꯣꯏ ꯇꯔꯥ ꯃꯉꯥꯃꯨꯛ ꯁꯨꯔꯝꯒꯗꯣ ꯑꯩꯈꯣꯏ ꯄꯨꯟꯕꯗꯣ ꯑꯗ ꯅꯨꯄꯥ ꯅꯨꯄꯤ ꯑꯩꯈꯣꯏ ꯄꯨꯂꯞ ꯄꯨꯂꯞ ꯌꯥꯝ ꯅꯨꯡꯁꯤꯅ ꯑꯗꯨꯝ ꯄꯨꯜꯂꯦ꯫ ꯑꯗꯒꯤ ꯑꯩꯈꯣꯏ ꯅꯣꯡꯃꯒꯤ ꯑꯩꯈꯣꯏ ꯀꯣꯂꯦꯖ ꯀꯥꯕ ꯃꯇꯝꯗ ꯂꯨꯄꯥ ꯇꯔꯥ ꯇꯔꯥꯒꯤ ꯃꯔꯨꯞꯀ ꯇꯧꯋꯦꯕꯀꯣ ꯑꯗꯨ ꯄꯩꯁꯥꯒꯗꯣ ꯑꯩꯉꯣꯟꯗ ꯄꯥꯏꯍꯜꯂꯦ꯫ ꯑꯩꯁꯦ ꯀꯣꯂꯦꯁ ꯄꯥꯛꯅ ꯀꯥꯒꯟꯗꯦꯅ ꯃꫭꯏꯅ ꯑꯩꯉꯣꯟꯗ ꯄꯩꯁꯥ ꯄꯥꯏꯍꯜꯂꯦꯕꯀꯣ꯫ ꯑꯗꯨꯒ ꯅꯨꯡꯇꯤꯒꯤ꯫ ꯂꯨꯄꯥ ꯇꯔꯥ ꯇꯔꯥꯗ ꯈꯣꯝꯒꯠꯇꯣꯏꯅꯦ ꯑꯗꯨꯗꯨꯒ ꯑꯗꯨꯒꯤ ꯄꯩꯁꯥꯗꯣ ꯑꯗꯨꯝ ꯈꯔ ꯌꯥꯝꯃꯛꯀꯥꯟꯗ ꯑꯩꯈꯣꯏ ꯃꯌꯥꯝꯁꯦ ꯑ ꯉꯁꯤꯗꯤ ꯃꯐꯝ ꯑꯝꯗ ꯆꯠꯂꯒ ꯑꯆꯣꯏ ꯑꯄꯥꯠ ꯃꯌꯥꯝ ꯂꯩꯔꯒ ꯆꯥꯔꯨꯁꯦ ꯈꯣꯠꯂꯨꯁꯦꯅ ꯍꯥꯏꯔ ꯄꯩꯁꯥꯗꯨꯗꯤ ꯀꯥꯏꯊꯣꯛꯑꯒ ꯑꯃꯨꯛ ꯆꯥꯗꯣꯏꯅꯦꯕꯀꯣ꯫ ꯑꯗꯒꯤ꯫ ꯑꯝ ꯈꯪꯗꯦ ꯌꯥꯝ ꯅꯨꯡꯉꯥꯏꯔꯑꯦ ꯑꯈꯣꯏ ꯏꯃꯥꯟꯅꯕ ꯏꯃꯥꯟꯅꯕꯁꯤꯡꯖꯨ꯫ ꯏꯃꯥꯟꯅꯕꯁꯤꯡꯁꯨ ꯑꯩꯈꯣꯏꯒꯤ ꯃꯁꯛ ꯃꯇꯧ ꯐꯖꯕꯤ ꯉꯥꯛꯇꯅꯦꯕ ꯑꯩꯈꯣꯏ ꯇꯤꯟꯅꯔꯛꯏ ꯃꯌꯥꯝꯁꯦ꯫ ꯑꯗꯨꯒꯨꯝꯕ ꯑꯣꯏꯅꯒ ꯑꯗꯨꯝ ꯀꯩ ꯍꯥꯏꯅꯤ꯫ ꯎꯝ ꯑꯩꯈꯣꯏ ꯃꯌꯥꯝ ꯑꯩꯈꯣꯏ ꯅꯨꯄꯥꯁꯤꯡꯁꯨ ꯑꯩꯈꯣꯏ ꯄꯨꯟꯕꯗ ꯅꯨꯡꯉꯥꯏꯕ ꯉꯥꯛꯇ ꯑꯣꯏꯕꯅꯤꯅꯅꯦ꯫ ꯃꯣꯏꯗ ꯃꯤ ꯑꯇꯣꯞꯄ ꯅꯨꯄꯥꯥꯅꯒ ꯁꯨꯝ ꯀꯥꯌ ꯂꯛꯅꯔꯛꯄ ꯈꯣꯠꯂꯛꯄꯒꯁꯦ꯫ ꯑ ꯀꯩꯍꯥꯏꯅꯤ꯫ ꯃꯣꯏꯅꯒ ꯀꯩꯁꯨ ꯄꯥꯝꯖꯗꯕꯗꫭ ꯑꯣꯏꯕ ꯀꯣꯂꯦꯖ ꯀꯥꯏꯒꯤ ꯃꯇꯝꯗꯨꯗꯗꯤ ꯏꯪꯈꯠꯂꯛ ꯑꯩꯈꯣꯏꯒꯤ ꯌꯥꯝ ꯂꯥꯡꯕꯒꯤ ꯃꯇꯝꯗꯣ ꯑꯗꯨ ꯑꯣꯏꯔꯛꯄꯅꯤꯅ꯫ ꯑꯗꯨꯒ ꯃꯣꯏꯅ ꯑꯩꯉꯣꯟꯗꯒ ꯑꯁ ꯑꯩ ꯈꯨꯊꯥꯡꯁꯦ ꯇꯥꯞ ꯄꯥꯏꯗꯣꯏꯅꯦꯕꯀꯣ ꯅꯪꯒ ꯑꯩꯒ ꯀꯩꯅꯣ ꯁꯥꯗꯣꯏꯅꯤ ꯄꯤꯌꯥꯔ ꯁꯥꯁꯤ ꯑꯗꯨꯏꯗꯨꯒ ꯑꯥ ꯃꯤꯁꯤꯡꯅ ꯂꯞꯅꯔꯛꯇꯅꯕ ꯀꯥꯏꯅ ꯇꯧꯔꯒꯀꯣ ꯈꯪꯗꯦ ꯌꯥꯝ ꯅꯨꯡꯁꯤꯅ ꯏꯆꯤꯜ ꯏꯅꯥꯎꯗꯧꯅ ꯇꯧꯔ ꯄꯨꯠꯂꯦ ꯍꯥꯏꯇꯥꯔꯦ ꯅꯨꯡꯉꯥꯏꯕ ꯉꯥꯛꯇ ꯑꯣꯏꯔꯛꯑꯦ ꯀꯣꯂꯦꯖꯀꯤ ꯀꯩꯅꯣ ꯄꯨꯟꯁꯤꯗꯤ꯫
ꯑꯈꯣꯏꯗꯤ ꯑꯃꯨꯛ ꯀꯣꯂꯦꯖꯀꯤ ꯃꯇꯝꯒꯤ ꯍꯥꯏꯕꯗꯨꯃ ꯑꯃ ꯈꯪꯍꯧꯗ꯭ꯔꯕꯅꯦꯕꯀꯣ ꯍꯥꯏꯗꯤ ꯍꯣꯏ ꯇꯝꯃꯦ ꯑꯩꯈꯣꯏꯒꯤꯁꯨ ꯇꯝꯕ ꯀꯣꯂꯦꯖ ꯇꯝꯃꯦ ꯍꯥꯏꯇꯥꯔꯒꯁꯨ ꯑꯗꯨꯝ ꯃꯥꯟꯅꯗꯦꯅꯀꯣ ꯑꯩꯈꯣꯏꯒꯤꯅ ꯑꯃꯨꯛ ꯄ꯭ꯔꯣꯐꯦꯁꯅꯦꯜ ꯂꯥꯏꯟꯗ ꯀꯩꯗ ꯆꯪꯉꯛꯄꯅꯤꯅ ꯑꯃꯨꯛ ꯀꯣꯂꯦꯖ ꯈꯨꯇꯝ ꯒꯛꯁꯤ ꯈꯦꯠꯅꯩꯑꯕ ꯑꯗꯩ ꯃꯇꯝ ꯑꯩꯈꯣꯏꯒꯤ ꯖꯔꯅꯦꯜꯗ ꯆꯠꯄ ꯀꯥꯡꯕꯨꯁꯤꯒ ꯍꯥꯏꯗꯤ ꯃꯣꯏꯒꯤ ꯑꯗꯨꯝ ꯁꯦꯃꯥꯗ ꯗꯔꯃꯥꯗ ꯀꯩꯗꯁꯨ ꯎꯏꯗꯅꯀꯣ ꯌꯦꯡꯕ ꯀꯥꯟꯗ ꯌꯥꯝ ꯅꯨꯡꯉꯥꯏꯗꯧꯕ ꯃꯥꯟꯕ ꯈꯣꯠꯄ꯫ ꯑꯣꯏꯕꯗꯣ ꯑꯣꯏꯕ ꯍꯥꯏꯇꯥꯔꯦꯀꯣ ꯑꯗꯨꯅꯣꯏ ꯁꯨꯝ ꯅꯣꯏꯒꯤꯁꯨ ꯑꯗꯨꯝ ꯅꯨꯡꯉꯥꯏꯕ ꯃꯤꯀꯨꯞ ꯑꯗꫭ ꯀꯃꯥꯏꯅ ꯇꯧꯕꯅꯣ ꯁꯨꯝ ꯈꯪꯅꯤꯡꯕꯒꯤ ꯍꯪꯉꯛꯄꯅꯤꯗ꯫
ꯅꯨꯡꯉꯥꯏ ꯀꯣꯂꯦꯖꯀꯤ ꯄꯨꯟꯁꯤ ꯍꯥꯏꯔꯤꯅꯤ ꯀꯩꯅꫭ ꯅꯨꯡꯉꯥꯏꯕꯩ ꯖꯥꯠꯇ꯫ ꯑꯗꯨꯝ ꯑꯩꯈꯣꯏꯅ ꯑꯗꯨꯝ ꯀꯣꯂꯦꯖ ꯀꯥꯔꯛꯑꯕꯅꯦ ꯁꯥꯗꯅ ꯑꯗꯨꯝ꯫ ꯑꯩꯈꯣꯏꯁꯦ ꯆꯥꯎꯔꯕꯅꯤ ꯑꯩꯈꯣꯏ ꯁ꯭ꯀꯨꯜꯒꯤ ꯊꯥꯛꯇꯣ ꯍꯦꯟꯗꯣꯔꯛꯑꯕꯅꯤꯅ ꯀꯥꯏꯅ ꯇꯧꯗꯅ ꯑꯗꯨꯝ ꯀꯩꯅꯣꯒ ꯀ꯭ꯂꯥꯁꯀꯁꯦ ꯑꯗꯨꯝ ꯌꯥꯎꯗꯕꯤ ꯑꯗꯨꯝ ꯑꯩꯈꯣꯏ ꯃꯌꯥꯝ ꯑꯗꯨꯝ ꯀꯩꯅꯣ꯫ ꯀꯦꯟꯇꯤꯟꯒꯨꯝꯕꯗꯒ ꯆꯠꯂꯒ ꯑꯗꯨꯝ ꯑꯆꯥꯄꯣꯠ ꯆꯥꯗꯅ ꯈꯣꯠꯇꯅ ꯑꯗꯨꯝ ꯂꯥꯡꯗꯨꯅ ꯂꯩꯊꯣꯛꯄꯤ꯫ ꯑꯗꯒꯤ ꯈꯣꯡꯅ ꯑꯗꯨꯝ ꯑꯩꯈꯣꯏꯁꯦ ꯕꯖꯥꯔ ꯃꯅꯨꯡꯁꯦ ꯈꯣꯡꯅ ꯑꯗꯨꯝ ꯆꯠꯂꯒ꯫ ꯕꯖꯥꯔꯒꯤ ꯄꯣꯠ ꯌꯣꯟꯐꯝꯗꯒ ꯌꯣꯜꯂꯤꯕ ꯀꯩꯊꯦꯜ ꯄꯣꯂꯛꯇꯒ ꯌꯣꯜꯂꯤꯕ ꯕꯣꯔꯥ ꯀꯥꯡꯍꯧ ꯈꯪꯗꯦ ꯑꯗꯒꯤ ꯆꯥꯛ ꯈꯪꯗꯦ ꯑꯗꯨꯝ ꯑꯩꯈꯣꯏ ꯃꯌꯥꯝ ꯆꯥꯕꯤ꯫ ꯑꯗꯒꯤ ꯑꯗꯨꯝ ꯁꯤꯡꯖꯨ ꯂꯩꯔꯒ ꯑꯗꯨꯝ ꯆꯥꯅꯕꯤ꯫ ꯑꯁ ꯈꯪꯗꯦ ꯑꯗꯨ ꯌꯨꯝꯗꯒꯤꯁꯨ ꯑꯗꯨꯝ ꯇꯤꯐꯤꯟ ꯑꯗꯨꯝ ꯄꯨꯅꯔꯛꯑꯦ꯫ ꯑꯩꯈꯣꯏ ꯃꯌꯥꯝꯁꯦ ꯅꯪꯅ ꯑꯗꯨ ꯍꯧꯔꯛꯑꯣ ꯅꯪꯅ ꯑꯗꯨ ꯍꯧꯔꯣ ꯅꯪꯅ ꯑꯗꯨ ꯍꯧꯔꯛꯑꯣ ꯍꯥꯏꯅꯔꯒꯀꯣ꯫ ꯆꯧ ꯍꯧꯔꯛꯄꯅꯤ ꯈꯪꯗꯦ ꯌꯦꯔꯨꯝ ꯄꯨꯔꯛꯄꯅꯤ ꯈꯪꯗꯦ ꯇꯟ ꯍꯧꯔꯛꯄꯅꯤ ꯈꯪꯗꯦ꯫ ꯃꯥꯏ ꯃꯥꯏ ꯑꯉꯝ ꯑꯉꯝꯕꯗꯨ ꯄꯨꯅꯔꯛꯑꯦ꯫ ꯄꯂꯥꯎ ꯇꯧꯔꯛꯄꯅꯤ ꯈꯪꯗꯦ ꯑꯗꯨꯃꯥꯏꯅ ꯇꯧꯔꯒ ꯑꯩꯈꯣꯏ ꯃꯐꯝ ꯑꯃꯗ ꯑꯃꯨꯛ ꯄꯨꯂꯞ ꯑꯃꯨꯛ ꯆꯠꯂꯦꯗꯅ꯫ ꯑꯗꯨꯒ ꯑꯃꯨꯛ ꯂꫭꯏ ꯊꯥꯡꯗꯣꯛꯑꯒ ꯑꯃꯨꯛ ꯄꯨꯂꯞ ꯑꯃꯨꯛ ꯆꯥꯗꯣꯏꯅꯦꯕ ꯑꯗꯨꯝ ꯑꯗꯨꯃꯥꯏꯅ ꯅꯨꯡꯇꯤꯒꯤ꯫ ꯑꯈꯣꯏ ꯀ꯭ꯂꯥꯁ ꯉꯟꯅ ꯊꯣꯛꯄ ꯌꯥꯎꯋꯦꯕꯀꯣ ꯄꯨꯡ ꯃꯥꯄꯟꯒꯤ ꯑꯗꯨꯋꯥꯏꯗ ꯑꯗꯨꯅ ꯆꯥꯛ ꯆꯥꯕ ꯈꯣꯠꯄꯁꯦ ꯀꯌꯥ ꯅꯪꯅꯔꯛꯇꯕ꯫ ꯑꯗꯒꯤ ꯇꯤꯐꯤꯟ ꯍꯥꯞꯄ ꯄꯕ ꯄꯨꯅꯔꯛꯄ ꯃꯌꯥꯝꯗꯣ ꯄꯨꯂꯞ ꯆꯥꯃꯤꯟꯅꯗꯣꯏꯅꯦꯕ ꯑꯃꯨꯛ꯫ ꯀꯩꯝꯇ ꯀꯩꯅꯣ ꯇꯧꯗꯦ꯫ ꯑꯗꯨ ꯃꯌꯥꯝꯅ ꯑꯈꯣꯏꯒꯤ ꯄꯥꯔꯇꯤ ꯃꯌꯥꯝꯅ ꯃꯌꯥꯝꯅ ꯂꯣꯏ ꯀꯜꯂꯛꯅꯩꯑꯕ ꯑꯈꯣꯏ ꯑꯗꯨꯃꯥꯏꯅ ꯇꯧꯕ ꯃꯤ ꯑꯃ ꯌꯥꯎꯗꯦꯅ ꯑꯗꯨꯝ ꯈꯪꯗꯦ ꯌꯥꯝ ꯅꯨꯡꯁꯤꯅꯅ ꯄꯨꯠꯂꯛꯑꯦ꯫
ꯍ ꯅꯨꯡꯉꯥꯏꯕꯅꯦ ꯑꯗꯨꯒꯤ ꯃꯇꯝꯗꯣ ꯍꯥꯏꯇꯥꯔꯦꯀꯣ ꯍꯥꯏꯕꯗꯤ ꯑꯗꯨꯝ ꯍꯥꯏꯗꯤ ꯑꯗꯨꯝ ꯃꯇꯝꯗꯣ ꯃꫭꯏꯅ ꯂꯥꯛꯇꯧꯕꯁꯨ ꯂꯩꯇ꯭ꯔꯦ ꯍꯥꯏꯗꯤ ꯏꯟꯈꯠꯂꯛꯄ ꯑꯣꯏꯕꯒꯤ ꯑꯩꯈꯣꯏꯒꯤ ꯀ꯭ꯂꯥꯁꯀꯨꯝꯕ ꯇꯨꯌꯦꯜꯞ ꯂꯣꯏꯔꯕ ꯃꯇꯨꯡꯗ ꯍꯥꯏꯗꯤ ꯑꯩꯈꯣꯏꯁꯦ ꯄ ꯍꯥꯏꯗꯤ ꯏꯁꯥꯅ ꯏꯁꯥꯁꯦ ꯌꯥꯝꯅ ꯍꯥꯏ ꯃꯄꯨꯡ ꯐꯥꯖꯔꯦꯒ ꯈꯜꯂꯛꯄꯒꯤꯀꯣ ꯑꯗꯩ ꯅꯤꯡ ꯇꯝꯃꯦꯒ ꯈꯜꯂꯛꯄ ꯈꫭꯏꯒꯤ ꯍꯥꯏꯕꯗꯤ ꯀꯣꯂꯦꯖ ꯀꯥꯕ ꯍꯥꯏꯁꯤꯗꯕꯨ ꯑꯗꯨꯝ ꯈꯤꯇꯪ ꯅꯤꯡꯇꯝꯕꯩ ꯈꯤꯇꯪ ꯆꯥꯎꯈꯠꯂꯛꯄꯩ ꯃꯉꯣꯟꯗ ꯁꯥꯟꯅꯝ ꯈꯟꯖꯩꯅꯀꯣ ꯑꯗꯨꯇꯩ ꯃꯇꯝꯗ ꯂꯑꯃꯨ ꯈꯣꯠꯄ ꯃꯌꯥꯝꯗꯣ ꯑꯩꯈꯣꯏꯗꯤ ꯑꯃꯨꯛ ꯑꯗꯨꯒꯨꯝꯕ ꯃꯌꯥꯝꯗꯣ ꯍꯥꯏꯕꯗꯤ ꯑꯝꯇ ꯌꯥꯎꯔꯛꯇ꯭ꯔꯕꯅꯦꯕꯀꯣ ꯑꯗꯨꯗꯤ ꯅꯣꯏꯁꯨ ꯀꯃꯥꯏꯅ ꯇꯧꯈꯤ ꯈꯣꯠꯈꯤ ꯑꯗꯨꯃꯥꯏꯅ ꯑꯩꯈꯣꯏꯗꯤ ꯑꯃꯨꯛ ꯇꯥꯅꯤꯡꯉꯤ ꯑꯇꯣꯞ ꯑꯇꯣꯞꯅꯁꯤꯗ ꯑꯌꯨꯛꯇꯤ ꯅꯨꯡꯗꯥꯡꯗꯤ ꯑꯗꯨꯝ ꯀꯨꯟꯗꯅ ꯈꯣꯠꯇꯅ ꯌꯥꯝ ꯋꯥꯅ ꯇꯝꯕꯗꯣ ꯑꯗꯨꯃꯥꯏꯅ ꯑꯣꯏꯌꯦꯕ ꯅꯣꯏꯗꯤ ꯑꯃꯨꯛ ꯈꯤꯇꯪ ꯕ꯭ꯔꯦꯛ ꯂꯩ ꯑꯆꯥꯄꯣꯠ ꯆꯥꯎꯔꯨꯁꯤ ꯑꯗꯨ ꯇꯧꯔꯨꯁꯤꯒ ꯍꯥꯏꯗ ꯗꯨꯝ ꯎꯏꯗꯅꯀꯣ ꯂꯤꯂꯥ ꯗ꯭ꯔꯃꯥꯗꯁꯨ ꯌꯥꯎꯔꯤꯗꯨꯉꯥꯏ ꯅꯠꯇ꯭ꯔꯥ ꯑꯗꯨꯃꯥꯏꯅ ꯇꯧꯕꯗꯤ ꯅꯨꯡꯉꯥꯏꯔꯝꯗꯕ ꯃꯥꯟꯕꯗ ꯍꯥꯏꯇꯥꯔꯦꯀꯣ ꯑꯗꯨꯩ ꯁꯨꯝ ꯍꯪꯉꯛꯏ ꯖꯥꯠꯅꯤꯗ
ꯑꯗꯒꯤ ꯌꯥꯎꯁꯪꯗꯁꯨ ꯑꯩꯈꯣꯏꯗ ꯄꯩꯁꯥ ꯈꯥꯏꯕ ꯂꯥꯛꯏ ꯏꯃꯥꯟꯅꯕꯤ ꯃꯌꯥꯝꯗꯣ ꯊꯥꯕꯜ ꯆꯣꯡꯗꯣꯏꯅꯤ ꯈꯣꯠꯇꯣꯏꯅꯤ ꯇꯧꯔꯒ ꯃꯣꯏ ꯒꯥꯔꯤ ꯑꯃ ꯇꯧꯔ ꯈꯣꯀꯣ ꯂꯥꯛꯑꯦ꯫ ꯑꯗ ꯃꯣꯏꯁꯦ ꯑꯍꯥꯟꯕ ꯑꯩꯈꯣꯏꯒꯤ ꯌꯨꯝ ꯈꯪꯗꯕꯅꯤꯅ ꯑꯗꯨꯝ ꯍꯪꯉ ꯍꯪꯉꯒ ꯃꯇꯝꯗꯨꯗꯗꯤ ꯐꯣꯟꯁꯦ ꯑꯩꯈꯣꯏꯒꯤ ꯂꯦꯟꯂꯥꯏꯟꯁꯤꯗꯝ ꯐꯥꯎ ꯐꯥꯎꯅꯩꯑꯕꯀꯣ ꯁꯨꯃꯥꯏꯅ ꯃꯣꯕꯥꯏꯜ ꯐꯣꯟꯗ ꯑꯃꯨꯛ ꯊꯣꯛꯇꯦꯕ ꯑꯗꯨ ꯅꯦꯟꯅꯥꯏꯟꯗ ꯐꯣꯟ ꯇꯔꯛꯑꯒ ꯃꯤ ꯖꯒꯥꯗ ꯀꯥꯏꯗꯅꯣ ꯑꯩꯅ ꯑꯗꯨꯅꯦ ꯑꯗꯨꯅꯦ ꯍꯥꯏꯔꯒ ꯃꯣꯏ ꯑꯗꯨꯃꯥꯏꯅ ꯂꯥꯛꯑꯀꯥꯟꯗ ꯌꯗꯣ ꯊꯤꯔꯛꯑꯦ ꯑꯗꯨꯃꯥꯏꯅ ꯇꯧꯔ ꯆꯪꯉꯛꯑꯦ ꯑꯗꯨꯒ ꯃꯣꯏꯅ ꯑꯩꯈꯣꯏꯖꯤꯡꯁꯦ ꯑꯁ ꯌꯥꯝ ꯂꯥꯞ ꯑꯗꯨꯒ ꯎꯕꯗꯣ ꯉꯁꯥꯏꯒꯤ ꯕꯖꯥꯔꯗꯒꯤ ꯂꯥꯛꯄꯗ ꯃꯣꯏ ꯃꯣꯏꯗꯤ ꯑꯌꯥꯝꯕꯅ ꯕꯖꯥꯔ ꯃꯅꯨꯡ ꯉꯁꯥꯏꯒꯤ ꯃꯤ ꯉꯥꯛꯇ ꯑꯣꯏꯅ ꯑꯣꯏꯕꯀꯣ ꯑꯩꯈꯣꯏꯅ ꯑꯃꯨꯛ ꯈꯤꯇꯪ ꯕꯖꯥꯔꯗꯒꯤ ꯈꯤꯇꯪ ꯌꯥꯝ ꯀꯟꯅ ꯂꯥꯞꯄ ꯅꯠꯇ꯭ꯔꯦ ꯑꯩꯈꯣꯏꯁꯨ ꯃꯤꯅꯤꯠ ꯃꯉꯥꯏ ꯂꯝꯕꯤꯅꯤꯅ ꯑꯩꯈꯣꯏꯁꯨ ꯕꯖꯥꯔ ꯂꯝꯕꯤꯁꯤꯗꯤ ꯃꯣꯏꯅ ꯑꯃꯨꯛ ꯂꯥꯞꯅꯕ ꯎꯕꯗꯣ ꯃꯣꯏꯁꯨ ꯑꯉꯥꯡ ꯑꯣꯏꯔꯤꯗꯅꯀꯣ ꯀ꯭ꯂꯥꯁ ꯑ ꯀꯩꯅꯣ ꯀꯣꯂꯦꯖ ꯀꯥꯔꯛꯄ ꯍꯥꯏꯕꯩꯋꯥꯅꯦ ꯑꯗꯨꯝ ꯆꯍꯤ ꯀꯨꯟ ꯀꯨꯟꯃꯥꯊꯣꯏꯒꯤ ꯑꯗ꯭ꯋꯥꯏ ꯃꯌꯥ ꯑꯣꯏꯗꯣꯏꯅꯦꯕ ꯑꯗꯨꯗ ꯌꯥꯝ ꯂꯥꯞꯄꯒꯤ ꯑꯣꯏꯕꯁꯅ ꯅꯪꯗꯤ ꯊꯤꯔꯛꯇ ꯊꯝꯕꯥꯜ ꯁꯥꯠꯂꯝꯃꯤꯅꯦ ꯀꯥꯏ ꯅꯛꯅꯔꯤ ꯏꯃꯥꯟꯅꯕꯤꯁꯤꯡꯗꯨ ꯅꯪꯉꯣꯟꯗ ꯍꯥꯏ ꯌꯥꯝ ꯂꯥꯞꯅ ꯂꯩꯔꯝꯃꯒ ꯌꯥꯝꯅ ꯀꯩꯅꯣ ꯇꯧꯗꯅ ꯂꯩꯔꯝꯃꯦ ꯍꯥꯏꯕꯒꯤ ꯐꯤꯕꯝꯅꯦ ꯃꯣꯏ ꯑꯩꯉꫭꯟꯗ ꯍꯥꯏꯔꯤꯗꯣ ꯁꯤꯤꯔꯦꯛꯇꯣ ꯊꯝꯃꯅ ꯁꯠꯂꯃꯤꯅꯤ ꯅꯪꯗꯤ ꯀꯥꯏ ꯍꯥꯏ ꯑꯩꯉꯣꯟꯗ ꯑꯩ ꯍꯧꯖꯤꯛꯐꯥꯎ ꯀꯥꯎꯗ꯭ꯔꯤ ꯑꯗꯨꯢ ꯏꯃꯥꯟꯅꯕꯁꯤꯡꯗ ꯃꯣꯏ ꯂꯨꯍꯣꯡꯕ ꯈꯣꯡꯗꯣꯡꯕ ꯂꯣꯏ ꯇꯧꯒ꯭ꯔꯦ꯫ ꯕꯥꯔꯇꯣꯟ ꯇꯧꯔꯛꯑꯦ ꯂꯣꯏ ꯆꯠꯂꯦ ꯄꯣꯌꯦꯡ ꯄꯣ ꯄꯣꯌꯦꯡ ꯑꯣꯏꯅ ꯄꯤꯕ ꯏꯃꯥꯟꯅꯕꯁꯨ ꯌꯥꯎꯋꯤ ꯑꯗꯒꯤ ꯄꯣꯠ ꯑꯣꯏꯅ ꯂꯩꯔꯒ ꯄꯤꯕꯁꯨ ꯌꯥꯎꯏ꯫ ꯑꯃꯥꯏ ꯇꯧꯗꯅ ꯄꯨꯜꯂꯛꯑꯦ꯫
ꯑꯗꯨ ꯅꯪꯒꯤꯗꯗꯤ ꯅꯪꯒꯤ ꯊꯕꯛ ꯊꯧꯗꯣꯛ ꯊꯣꯛꯄ ꯈꯣꯠꯄ ꯇꯧꯕꯗꯗꯤ ꯅꯪ ꯕꯥꯇꯣꯟ ꯇꯧꯗ꯭ꯔꯕ ꯑꯗꯨꯒꯨꯝꯕ ꯃꯌꯥꯝꯗꯤ ꯍꯣꯏ ꯅꯨꯄꯤꯒꯨꯝꯕꯁꯤꯗꯤ ꯑꯗꯨꯝ ꯍꯥꯏꯗꯤ ꯑꯩꯈꯣꯏꯅ ꯆꯠꯄꯤꯕ ꯋꯥꯅꯦꯕꯀꯣ ꯍꯣꯏ ꯊꯑꯣꯏꯅ ꯑꯗꯨꯝ ꯇꯧꯕ ꯀꯥꯟꯗ ꯍꯪꯒꯣꯏꯕꯅꯤꯅ ꯃꯥꯏ ꯃꯥꯏꯁꯨ ꯌꯨꯝ ꯑꯃ ꯄꯥꯟꯈ꯭ꯔꯕꯅꯤꯅ ꯊꯑꯣꯏꯅ ꯂꯥꯛꯄ ꯈꯣꯠꯄ ꯇꯧꯕꯗ ꯍꯣꯏ ꯌꯥꯝꯅ ꯅꯛꯅꯈꯤꯕ ꯑꯣꯏ ꯇꯥꯔꯗꯤ ꯐꯕꯀꯣ ꯑꯗꯨꯝ ꯈꯤꯇꯪ ꯇ ꯂꯥꯞꯅꯕꯒ ꯌꯨꯝꯁꯦ ꯆꯠꯁꯤ ꯀꯔꯥꯏ ꯆꯠꯂꫭꯏꯁꯤ ꯀꯔꯥꯏ ꯇꯧꯕ ꯌꯥꯝ ꯌꯥꯎꯅꯕꯅꯦꯕ ꯀꯣ ꯑꯗꯣ ꯅꯣꯏꯒꯤ ꯅꯪꯒꯤ ꯊꯣꯛꯄꯗꯗꯤ ꯇꯧꯕ꯭ꯔꯥ ꯇꯧꯗꯕ꯭ꯔꯣ
ꯑꯩꯒ ꯊꯣꯛꯄꯗꯗꯤ ꯑꯝ ꯑꯈꯣꯏ ꯑꯩꯅ ꯀꯣꯂꯦꯖ ꯀꯥꯔꯤꯉꯩ ꯃꯇꯝꯗ꯫ ꯕꯕꯥꯗꯤ ꯂꯩꯇ꯭ꯔꯦ꯫ ꯎꯝ ꯃꯇꯝꯗꯣ ꯀꯩꯅꯣꯅꯤ꯫ ꯎꯝ ꯁꯣꯛ ꯑꯩꯈꯣꯏꯒꯤ ꯇꯨ ꯊꯥꯎꯖꯟꯒ ꯐꯣꯔꯗ ꯂꯩꯇꯕꯅꯤ ꯑꯗꯨꯗ ꯀꯩꯅꯣ ꯇꯧꯋ ꯑ ꯁꯣꯔꯥꯠꯄꯣꯛꯇꯤ ꯃꯈꯣꯏ ꯏꯃꯥꯟꯅꯕ ꯏꯃꯥꯟꯅꯕꯁꯤꯡꯗꯨ ꯀꯣꯂꯦꯖ ꯇꯝꯃꯤꯕꯅꯤꯅ ꯃꯣꯏ ꯑꯗꯨꯗ ꯂꯥꯛꯑꯝꯃꯦ ꯁꯨꯔꯥꯛꯀꯤꯗꯤ ꯑꯗꯨꯒꯤ ꯃꯇꯨꯡꯗꯒꯤꯗꯤ ꯑꯩꯈꯣꯏꯁꯤꯡꯗꯣ ꯑꯗꯨꯝ ꯂꯥꯞꯅꯈ꯭ꯔꯦꯗ ꯃꯥꯏ ꯃꯥꯒꯤ ꯑꯗꯨꯝ ꯂꯥꯏꯟ ꯂꯥꯏꯟ ꯂꯣꯏ ꯆꯠꯅꯈ꯭ꯔꯕꯅꯤꯅꯀꯣ ꯑꯗꯨꯝ ꯀꯩꯁꯨ ꯎꯅꯒꯗ꯭ꯔꯦꯕ ꯄꯥꯎ ꯐꯥꯎꯅꯔꯝꯕ ꯃꯌꯥꯝꯗꯁꯨ ꯑ ꯃꯇꯝ ꯑꯗꯨꯗꯗꯤ ꯐꯣꯟ ꯀꯩꯅꯣꯗꯣ ꯂꯦꯟꯂꯥꯏꯟꯗ ꯐꯥꯎꯅꯈꯤꯕꯅꯤꯅ ꯑꯗ ꯂꯦꯟꯂꯥꯏꯟꯗꯣ ꯈꯔꯂꯩꯔꯒꯗꯤ ꯑꯗꯨꯝ ꯆꯠꯅꯈꯤꯗ꯭ꯔꯦꯀꯣ ꯑꯗꯨꯅ ꯑꯃꯨꯝ ꯃꯣꯕꯥꯏꯜ ꯀꯩꯀꯥ ꯁꯤꯟꯈꯤꯕꯗꯒꯤꯗꯤ ꯅꯝꯕꯔꯗꯣ ꯑꯝꯇ ꯂꯧꯅꯈꯤꯗ꯭ꯔꯦ ꯑꯗ ꯏꯃꯥꯟꯅꯕ ꯑꯃ ꯑꯅꯤ ꯑꯍꯨꯝꯗꯤ ꯑꯩꯈꯣꯏ ꯁꯨꯝ ꯊꯦꯡꯅꯕꯗꯒꯤ ꯅꯝꯕꯔꯕ ꯂꯧꯅꯔ ꯇꯧꯅꯈꯤꯕꯅꯦꯕ ꯑꯗꯨꯁꯨ ꯑꯗꯨꯝ ꯀꯥꯎꯅꯈ꯭ꯔꯦꯕ ꯀꯣꯂꯦꯖꯀꯤ ꯅꯝꯕꯔ ꯂꯧꯅꯕ ꯏꯃꯥꯟꯅꯕ ꯍꯥꯏꯒꯗꯤ ꯑꯃꯈꯛꯇꯪ ꯂꯩꯔꯤ ꯑꯗꯩ ꯃꯥꯁꯨ ꯑꯃꯨꯛ ꯃꯄꯥꯥꯟ ꯂꯩꯒꯤꯕ ꯑꯗꯨꯅ ꯄꯥꯛꯅ ꯄꯥꯎ ꯐꯥꯎꯅꯗꯦꯗ ꯆꯍꯤ ꯑꯃꯒꯤ ꯃꯅꯨꯡꯗ ꯑꯅꯤꯔꯛꯀ ꯐꯣꯟ ꯇꯧꯔꯛ ꯑꯝꯒꯗ꯭ꯔꯥ ꯅꯣꯏꯔꯣꯝ ꯂꯝꯕꯤꯗ ꯂꯥꯛꯏ ꯈꯣꯠꯂꯤ ꯀꯥꯏꯅ ꯍꯥꯏꯔꯛꯄ ꯃꯇꯥꯡ ꯑꯗꯨꯒꯨꯝꯕ ꯊꯧꯋꯣꯏꯒꯤ ꯋꯥꯔꯤ ꯁꯥꯟꯅꯕꯗꯤ ꯁꯥꯟꯅꯗ꯭ꯔꯦ ꯍꯥꯏꯕꯗꯤ ꯃꯥꯏꯁꯨ ꯃꯣꯏ ꯃ ꯃꯌꯨꯝ ꯄꯥꯟꯅꯕ ꯍꯣꯠꯅꯕ ꯑꯩꯈꯣꯏꯁꯨ ꯑꯩꯈꯣꯏ ꯃꯈꯣꯏꯁꯨ ꯌꯨꯝꯒꯤ ꯑꯗꯨꯃꯥꯏꯅ ꯇꯧꯅꯕꯅꯤꯅꯅꯦ ꯃꯣꯏꯒ ꯑꯩꯈꯣꯏꯒ ꯋꯥꯔꯤ ꯁꯥꯟꯅꯕꯒꯤ ꯇꯥꯟꯖꯥꯗꯣ ꯑꯝꯇ ꯐꯪꯅꯗ꯭ꯔꯦꯕꯥ
ꯎꯝ
ꯑꯗꯨꯒ ꯑꯩꯈꯣꯏꯁꯦ ꯑ ꯑꯩꯈꯣꯏ ꯀ꯭ꯂꯥꯁ ꯇꯦꯟꯃꯨꯛ ꯇꯝꯃꯤꯟꯅꯔꯛꯄ ꯏꯃꯥꯟꯅꯕ ꯏꯃꯥꯟꯅꯕꯤ ꯃꯌꯥꯝꯗꯣ ꯆꯍꯤ ꯑꯅꯤꯃꯨꯛ ꯐꯥꯜꯔꯝꯃꯅꯤ ꯑꯗꯨ ꯃꯌꯥꯝꯗꯣ ꯑꯃꯨꯛ ꯄꯨꯟꯈ꯭ꯔꯦ ꯑꯁ ꯌꯥꯝ ꯅꯨꯡꯉꯥꯏ ꯑꯗꯨꯒꯤ ꯄꯨꯟꯕꯗꯨꯁꯨ ꯑꯩꯈꯣꯏ ꯃꯌꯥꯝꯗꯣ ꯑꯁ ꯑꯗꯨꯏ ꯅꯨꯃꯤꯠꯇꯨꯗ ꯍꯔꯥꯎꯕꯁꯦ ꯀꯩꯅꫭꯅꯦ ꯆꯍꯤ ꯀꯨꯟꯃꯨꯛꯀꯤ ꯃꯇꯨꯡꯗ ꯄꯨꯜꯂꯛꯄꯅꯤꯅꯀꯣ ꯀꯨꯟ ꯃꯉꯥ ꯒꯤ ꯃꯇꯨꯡꯗ ꯄꯨꯜꯂꯛꯄ ꯑꯣꯏꯗꯣꯏꯅꯤ ꯑꯗꯨꯝ ꯌꯥꯝ ꯊꯤꯅ ꯍꯔꯥꯎꯕꯗ ꯑꯩꯈꯣꯏ ꯃꯌꯥꯝꯁꯦ ꯑꯁ ꯑꯩꯈꯣꯏꯁꯤꯅ ꯃꯇꯝꯗꯨꯗ ꯇꯧꯈꯤꯕ ꯐꯤꯕꯝꯁꯤꯡꯗꯣ ꯍꯧꯖꯤꯛꯇ ꯅꯤꯡꯖꯪꯉꯒ ꯌꯥꯝ ꯅꯨꯡꯁꯤꯀꯣ ꯑꯗꯨ ꯇꯧꯔꯤꯀꯣꯅ ꯋꯥꯔꯤ ꯃꯌꯥꯝꯁꯦ ꯑꯉꯥꯡꯒꯤ ꯉꯥꯛꯇꯅꯦ ꯁꯥꯟꯅꯔꯤꯕ ꯋꯥꯔꯤꯁꯦ ꯑꯉꯥꯡꯗꯧꯅꯁꯨ ꯂꯣꯢ ꯇꯧꯅꯩꯕ ꯉꯁꯥꯏꯒꯤ ꯊꯥꯏꯅ ꯇꯧꯅꯈꯤꯕ ꯃꯌꯥꯝꯗꯨ ꯑꯗꯨꯒꯤ ꯐꯤꯕꯝꯗ ꯆꯞ ꯆꯥꯅ ꯑꯗꯨꯝ ꯄꯨꯟꯕ ꯍꯥꯏꯇꯥꯔꯦ
ꯎꯝ ꯍꯥꯏꯗꯤ ꯅꯨꯡꯉꯥꯏꯔꯝꯗꯧ ꯃꯥꯜꯂꯦ ꯍꯥꯏꯕꯗꯤ ꯑꯗꯨꯝ ꯅꯨꯡꯁꯤ ꯆꯥꯟꯅꯅ ꯑꯗꯨꯝ ꯂꯩꯕꯗꯨ ꯑꯗꯨꯝ ꯍꯥꯏꯕ ꯋꯥꯅꯦ ꯃꯥꯥꯏ ꯃꯥꯒꯤ ꯃꯥꯟꯅ ꯃꯥꯟꯅꯕꯗꯤ ꯑꯗꯨꯝ ꯄꯨꯟꯈꯤꯕꯅꯦꯕ ꯀꯣꯂꯦꯖꯇ ꯐꯖꯅ ꯄꯨꯜꯂꯝꯃꯦ ꯍꯥꯏꯁꯦ ꯑꯈꯣꯏꯁꯨ ꯅꯨꯡꯉꯥꯏꯅ ꯑꯩꯈꯣꯏꯗ ꯂꯩꯔꯃꯤꯟꯅꯔꯛ ꯏꯀꯥꯟ ꯗ ꯐꯖꯅ ꯄꯨꯜꯂꯝꯕꯗꯣ ꯍꯧꯖꯤꯛꯇꯤ ꯂꯩꯃꯤꯟꯅꯉꯩ ꯃꯅꯨꯡꯗꯗꯤꯀꯣ ꯑꯗꯨꯝ ꯁꯨꯇꯤꯒ ꯆꯠꯅꯈꯤꯕ ꯑꯗꯒꯤ ꯑꯩꯈꯣꯏꯒꯤ ꯀꯣꯚꯤꯠ ꯀꯨꯝꯕ ꯅꯥꯕ ꯃꯇꯝ ꯑꯣꯏꯈꯤꯕ ꯇꯝꯗꯁꯨ ꯚꯤꯗꯤꯑꯣ ꯀꯣꯜ ꯇꯧꯅꯗꯅ ꯄꯥꯎ ꯐꯥꯎꯅꯗꯅ ꯑ ꯇꯧꯅꯔꯝꯃꯤꯅꯦꯕꯀꯣ ꯑꯗꯨꯗꯨꯒ ꯀꯩ ꯍꯥꯏꯅꯤ ꯍꯧꯖꯤꯛꯇꯤ ꯑꯃꯨꯛ ꯃꯃꯤꯡꯒꯤꯈꯤꯇꯪ ꯑꯣꯏꯕꯗꯣ ꯑꯗꯨꯗꯪ ꯑꯣꯏꯔꯦꯕ ꯍꯥꯏꯗꯤ ꯈꯔ ꯁꯨꯝ ꯂꯥꯞꯅꯔꯛꯄꯒꯤ ꯄꯥꯎ ꯐꯥꯎꯅ ꯁꯨꯝ ꯋꯥꯠꯂꯛꯄꯗꯣ ꯗꯨ ꯈꯔ ꯂꯩꯗꯤ ꯑꯗꯨꯝ ꯇꯟꯅꯒ꯭ꯔꯗꯧꯕꯅꯤꯗ
ꯁꯨꯝ ꯂꯥꯞꯅꯒꯤꯗꯣꯏꯅꯤ ꯃꯤꯑꯣꯏꯕꯖꯦ ꯁꯨꯝ ꯂꯥꯞꯅꯒꯤꯗꯣꯏꯅꯤ ꯁꯨꯝ ꯂꯥꯞꯅꯕ ꯍꯥꯏꯕꯨ ꯏꯆꯤꯟ ꯏꯅꯥꯎꯕꯧꯇꯖꯨꯅꯤ ꯂꯥꯞꯅꯔꯛꯄꯗꯒꯤ ꯁꯥꯒꯩ ꯑꯣꯜꯂꯛꯀꯗꯣꯏꯅꯤ ꯍꯥꯏꯗꯨꯅꯤ ꯑꯗꯣ ꯑꯩꯈꯣꯏ ꯕꯕꯥꯒꯤ ꯃꯇꯝꯗ ꯕꯕꯥꯒ ꯀꯀꯥꯒ ꯃꯆꯤꯟ ꯃꯅꯥꯎꯅꯤ ꯌꯨꯝ ꯑꯝꯇ ꯂꯩꯃꯤꯟꯅꯔꯛꯏꯅꯦ ꯍꯧꯖꯤꯛ ꯀꯀꯥ ꯍꫭꯏꯅ ꯌꯨꯝ ꯇꯣꯉꯥꯟꯅ ꯂꯩꯔꯦ ꯑꯩꯈꯣꯏꯅ ꯑꯗꯨꯝ ꯇꯣꯉꯥꯟꯅ ꯂꯩꯔꯤꯏꯁꯤꯅꯤꯅꯦ ꯁꯨꯃꯥꯏꯅ ꯑꯗꯨꯝ ꯂꯥꯞꯅꯔꯛꯀꯗꯣꯏꯅꯦ ꯍꯥꯏꯕ
ꯊꯞ ꯊꯞꯅ ꯁꯨꯝ ꯂꯥꯞ ꯊꯣꯛꯀꯤꯗꯣꯏꯅꯤ ꯍꯟꯖꯤꯜꯂꯨꯔꯒꯗꯤ ꯌꯥꯝ ꯅꯨꯡꯁꯤꯒꯖꯥꯅꯤꯗ ꯄꯨꯟꯁꯤꯒꯥꯏꯁꯦ
ꯍꯝ ꯈꯪꯗꯦꯗꯨꯅꯦ ꯃꯇꯝꯁꯦꯀꯣ ꯅꯨꯡꯁꯤꯕꯖꯥꯅꯤꯗ ꯈꯪꯍꯧꯗꯦꯕꯀꯣ
ꯁꯨꯝ ꯍꯧꯈꯤꯗꯣꯏꯅꯤ ꯈꯪꯍꯧꯗ ꯈꯪꯍꯧꯗ ꯃꯇꯝ ꯑꯃꯗ ꯁ꯭ꯀꯨꯜ ꯀꯥꯔꯤꯉꯩꯗꯗꯤ ꯅꯣꯡꯃꯥꯏꯖꯤꯡ ꯅꯨꯃꯤꯠꯁꯦ ꯀꯔꯝ ꯀꯥꯟꯗ ꯑꯣꯏꯔꯛꯇꯣꯏꯅꯣ ꯀꯔꯤ ꯅꯨꯃꯤꯠꯇ ꯑꯣꯏꯔꯛꯀꯗꯣꯏꯅꯣꯅ ꯈꯜꯂꯒ ꯌꯥꯝ ꯀꯨꯏꯅ ꯆꯪꯕꯗꯣ ꯍꯧꯖꯤꯛꯇꯤꯃꯨ ꯆꯍꯤ ꯑꯃ ꯀꯥꯏꯁꯦ ꯉꯔꯥꯡ ꯅꯍꯥꯟꯗ ꯑꯣꯏꯕꯩ ꯅꯤꯡꯉꯤ ꯆꯍꯤ ꯑꯃꯅꯤꯇ ꯌꯧꯁꯜꯂꯛꯏ ꯑꯗꯨꯅ ꯍꯧꯒꯤꯕ ꯍꯧꯒꯤꯕꯖꯦ꯫ ꯀꯔꯤꯝ ꯈꯪꯉꯛꯇ꯭ꯔꯦꯕ ꯌꯥꯝ ꯊꯨꯅ ꯊꯨꯅ ꯆꯠꯈꯤꯕꯒꯤ ꯀꯩꯅꯣ ꯑꯃ ꯑꯣꯏꯅ ꯎꯔꯛꯑꯦꯕ ꯆꯍꯤ ꯌꯥꯝꯃꯛꯄꯩ ꯃꯇꯨꯡ ꯏꯟꯅ ꯀꯣ ꯊꯥ ꯑꯃꯒꯁꯦ ꯀꯩꯁꯨ ꯅꯠꯇꯦꯕ ꯅꯣꯡ ꯅꯤꯅꯤꯗ ꯊꯥ ꯑꯃꯒ ꯑꯗꯨꯝ ꯑꯣꯏꯈꯤꯕꯒ ꯆꯞ ꯃꯥꯟꯅꯩꯑꯕ꯫
ꯎꯝ
ꯉꯔꯥꯡ ꯅꯍꯥꯟꯗ ꯑꯣꯏꯈꯤꯕꯒꯤ ꯅꯤꯡꯉꯦꯕ ꯍꯃꯥꯒ ꯂꯩꯇ꯭ꯔꯦꯗꯣ ꯉꯔꯥꯡ ꯅꯍꯥꯟꯗ ꯑꯣꯏꯈꯤꯕꯅꯤ ꯆꯍꯤ ꯑꯅꯤ ꯁꯨꯔꯦ ꯑꯃꯛꯅ ꯍꯟꯗꯛꯀꯤ ꯂꯥꯡꯕꯟꯗ ꯀꯌꯥ ꯊꯨꯈ꯭ꯔꯅꫭ ꯌꯦꯡꯉꯨꯅꯦ ꯑꯍꯨꯝ ꯁꯨꯗꯩ ꯑꯣꯏꯔꯝꯒꯅꯤ ꯎꯝ ꯇꯨ ꯊꯥꯎꯖꯟ ꯇ꯭ꯋꯦꯟꯇꯤ ꯁꯗ ꯂꯩꯕꯅꯤ ꯂꯩꯇꯕꯅꯤ ꯍꯟꯗ ꯆꯍꯤ ꯑꯍꯨꯝ ꯁꯨꯗꯣꯏꯗꯨꯝꯅꯤ ꯀꯌꯥ ꯊꯨꯒ꯭ꯔꯦ ꯌꯦꯡꯉꯨꯅꯦ ꯑꯩꯅ ꯆꯍꯤ ꯑꯅꯤꯅꯦ ꯄꯥꯔꯝꯃꯤꯅꯦ ꯌꯦꯡꯎ ꯑꯗꯨꯣ ꯈꯪꯍꯧꯗꯦꯕ ꯍꯧꯈꯤꯕ ꯃꯇꯝꯗ ꯖꯔꯥ ꯖꯔ ꯖꯥꯔ ꯍꯧꯈꯤꯕ ꯍꯣꯏ ꯐꯔꯦ ꯁꯦ ꯋꯥꯁꯨ ꯋꯥꯔꯤꯔ ꯄꯣꯊꯥꯅꯔꯤꯁꯦ ꯃꯇꯝꯁꯨ ꯊꯦꯡꯖꯜꯂꯦ
ꯍꯣꯏ ꯍꯣꯏ ꯍꯣꯏ ꯊꯝꯃꯣ ꯊꯝꯃꯣ꯫